ꯑ
ꯗ
ꯎꯝ ꯀꯩꯅꯣ ꯑꯃꯨꯛ ꯑꯁꯤꯒꯤ ꯉꯁꯥꯏꯒꯤ ꯆꯥ ꯌꯥꯡꯈꯩ ꯁꯤꯟꯕꯤꯌꯨ ꯍꯥꯏꯔꯝꯕꯅꯤꯅꯦ ꯑꯗꯣ
ꯀꯔꯤ ꯁꯦꯝꯕꯤꯑꯣ ꯑꯋꯥ
ꯀꯤꯠꯆꯟꯗ ꯆꯥ ꯌꯥꯡꯈꯩ ꯂꯣꯜꯂꯣꯅ ꯍꯥꯏꯔꯝꯕꯅꯤꯅꯦ ꯑꯗꯣ
ꯑꯣ ꯑ ꯎꯝ
ꯍꯔꯣꯏꯒꯤꯅꯤꯅꯦ ꯑꯩꯒꯤ ꯃꯆꯥꯅꯨꯄꯤꯗ ꯑꯗꯨ ꯁꯪꯉꯕ
ꯑꯣ ꯍꯔ ꯌꯥꯏ
ꯎꯝ ꯑꯗꯨ ꯃꯥ
ꯈꯕ꯭ꯔꯣ ꯃꯖꯥ
ꯍꯥꯝ
ꯊꯍꯧꯔꯛꯑꯔꯕ
ꯎꯝ ꯑꯗꯣ ꯅꯪ ꯁꯥꯟꯅꯒꯦ ꯍꯥꯏꯗ ꯃꯤ ꯍꯥꯏꯗꯤ ꯑꯩꯒꯗꯤ ꯊꯦꯡꯉꯧꯕ ꯁꯥꯟꯅꯩ ꯌꯥꯗꯦꯅ ꯑꯩꯈꯣꯏ ꯊꯦꯡꯉꯧꯕ ꯇꯨꯝꯗꯕꯅꯦꯅ ꯎꯝ ꯌꯥꯕꯈꯤꯗ ꯉꯜꯂꯤꯀꯥꯟ ꯁꯥꯟꯅꯧ ꯍꯥꯏꯕ ꯃꯥꯅꯤ ꯉꯟꯖꯣꯟꯗꯨꯅꯦ ꯍꯥꯏꯅꯦꯕ
ꯑꯣ
ꯌꯥꯗ ꯃꯥ ꯆꯅꯤ ꯆꯅꯤ ꯆꯥꯅꯤꯡꯕꯁꯨ ꯆꯥꯐꯝꯗꯤ ꯌꯥꯝ ꯅꯨꯡꯉꯥꯏ
ꯑꯏꯔꯅꯦ ꯍꯩ ꯀ ꯆꯥꯡꯒꯝꯗꯦ ꯎ
ꯅꯪꯒꯦ ꯇꯨ ꯃꯗꯤ ꯐꯠꯇ ꯍꯥꯏ ꯍꯩꯖꯥꯡꯗꯕꯗꯨꯗꯤ ꯐꯠꯇꯦꯅ ꯣꯛꯂꯥꯛꯀꯅꯤ ꯍꯥꯏ ꯍꯥꯏ
꯭ꯂꯣꯚ ꯎ ꯑꯣꯏꯅꯦ ꯎꯝ
ꯑꯗꯨ ꯑꯍꯅ ꯅ ꯑꯗꯨ ꯇꯣꯅꯤꯦ ꯇꯥꯕ ꯉꯝꯃꯦ ꯍꯩ ꯌꯥꯝ ꯆꯥꯗꯕꯁꯦ ꯐꯠꯇꯕꯅꯦ ꯌꯥꯝꯅ
ꯎꯝ
ꯌꯥ ꯌꯥꯗꯦ ꯑꯩꯁꯨ ꯍꯩꯀ꯭ꯔꯨ ꯑꯃꯃꯝꯁꯤ ꯆꯥꯗ
ꯍꯒꯣ ꯑꯩ ꯃꯨꯔ ꯆꯥꯒ ꯃꯦꯁꯤ ꯏ ꯆꯅꯃꯤ ꯄꯨꯜ ꯆꯤꯄꯉ ꯃꯔ
ꯑꯗꯣ ꯀꯩꯅꯣ ꯇꯧꯔ ꯆꯥꯔꯁꯨ ꯌꯥꯏꯗꯅ ꯁꯨꯒꯥꯏꯔꯦꯗꯅ ꯑꯗꯨꯗꯨꯒ
ꯎ ꯌꯦꯟ ꯃꯔꯨꯗꯣ ꯌꯦꯟ ꯃꯔꯨꯗꯣ ꯑꯗꯨꯗꯨꯅꯦ ꯌꯥꯝ ꯀꯟꯅ ꯆꯤꯛꯎꯨꯔꯗꯤꯅꯦ
ꯎꯝ
ꯌꯥꯁꯦ ꯀꯣꯛ ꯆꯛ ꯆꯤꯛ ꯂꯥꯎꯋꯦ ꯍꯥꯏꯕ ꯀꯨꯝꯃꯦꯦꯕ ꯆꯤꯛꯒꯗꯔ
ꯅꯪ ꯊꯥꯖꯧꯋꯦꯣ ꯅꯪ ꯌꯥ ꯁꯦꯝꯃ ꯀꯥꯟꯗ ꯀꯌꯥꯝ ꯅꯥꯔꯒ ꯍꯥꯏꯗꯤ ꯅꯪꯗꯤ ꯑꯩꯉꯣꯟꯗꯩ ꯅꯪ ꯍꯦꯟꯅ ꯁꯥꯊꯤ ꯍꯥꯏꯕ ꯍꯥꯏꯗꯤ ꯑꯩꯒꯤꯅ ꯑꯃꯨꯛ ꯏꯗꯤ ꯈꯔ ꯊꯣꯛꯍꯜꯂꯝꯃꯦ ꯑꯗꯨ ꯍꯟꯗꯛ ꯌꯥꯏ ꯁꯤꯡꯎꯨꯕꯗꯒꯤ ꯏꯗꯤ ꯁꯨꯡꯛꯇꯣꯛꯈꯤꯗ ꯭ꯔꯦꯕꯗꯦ ꯁꯨꯊꯣ ꯇꯊꯣꯛꯇꯦ ꯍꯥꯏꯕꯩ ꯍꯥꯟꯅꯗꯤꯅꯦ ꯀꯟꯅ ꯇꯛꯀꯦꯔ ꯇꯛꯑꯣꯔ ꯏꯁꯦ ꯄꯨꯔ
ꯌꯥꯔꯤ ꯌꯥ ꯈꯣꯡ ꯀꯩꯅꯣ ꯇꯧꯔꯛꯄꯩꯁꯦ ꯍꯥꯏꯗꯤ ꯃꯣꯠꯀ ꯈꯁꯤꯅꯔꯗ
ꯑꯗꯣ ꯃꯣꯏꯅ ꯁꯨꯃꯥꯏꯅꯁꯨ ꯍꯥꯏꯕ ꯅꯪ ꯌꯥꯔꯤꯁꯦ ꯂꯥꯏꯅꯥ ꯂꯥꯛꯑꯦ ꯂꯥꯏꯅꯥ ꯂꯥꯛꯇꯣꯔꯦꯅ ꯍꯥꯏꯕ ꯍꯥꯏꯗꯤ ꯀꯩꯅꯣ ꯇꯧꯃꯟꯕꯒꯤ ꯆꯦꯠꯃꯟꯗꯕꯒꯤ ꯑꯗꯨ ꯃꯣꯏꯅ ꯌꯥꯔꯤ ꯈꯣꯡꯆꯦꯠꯅꯕ ꯀꯩꯀꯥ ꯃꯣꯔꯣꯝ ꯄꯤꯁꯤꯜꯂꯛꯄ ꯑꯗꯒꯤ ꯁꯦꯝꯅ ꯐꯖꯅ ꯐꯥꯖꯤꯜꯂꯛꯄꯗꯨꯗꯗꯤ ꯏꯁꯨ ꯀꯩ ꯊꯣꯛꯈꯤꯗ꯭ꯔꯦꯕ ꯑꯣ ꯑꯩꯒꯤꯗꯤ ꯑꯩꯒꯤ ꯕ꯭ꯔꯦꯁꯂꯦꯠꯁꯤꯅ ꯆꯥꯕ ꯅꯨꯡꯉꯥꯏꯇꯦ ꯍꯥꯏꯕ ꯋꯥꯅꯤ ꯑꯩ ꯍꯩꯗꯤ ꯌꯥꯝ ꯌꯥꯝ ꯆꯥꯅꯤꯡꯉꯦ ꯆꯥꯕꯁꯨ ꯆꯥꯏ ꯑꯗꯣ ꯅꯪ ꯍꯇꯪ ꯆꯥꯕꯒ ꯑꯗꯨꯃꯥꯏꯅ ꯀꯨꯝꯕꯤ ꯈꯣꯠꯄꯗꯨꯗꯤ ꯑꯩ ꯇꯧꯗꯦꯕ
ꯎꯝ ꯑꯩꯩꯁ ꯀꯦꯖꯤ ꯇꯥꯗ ꯌꯦꯡꯒꯦ ꯇꯧꯕꯅꯦ
ꯌꯦꯡꯉ
ꯎꯝ ꯃꯣꯔꯗ ꯍꯥꯏꯖꯥ ꯀꯇꯤ ꯐ ꯍꯦꯔ
ꯍꯦ ꯑ ꯌꯥꯝꯅꯤ ꯗꯗꯕꯨ ꯀꯩꯅꯣ ꯇꯧ ꯇꯝꯗꯨ
ꯀꯤ ꯍꯥꯏꯕ ꯃꯥꯅ ꯇꯧꯕꯗꯣ ꯐꯖꯧ ꯐꯖ ꯇꯧꯁꯟꯗꯧ ꯃꯥꯜꯂꯦ ꯍꯥꯏꯕ
ꯑꯩꯌ ꯑꯍꯟ ꯃꯌꯥꯝ ꯑꯃ ꯑꯍꯟ ꯍꯥꯏꯗꯤ ꯁꯨꯝ ꯑꯩꯒꯤ ꯃꯃꯥꯡꯗ ꯁꯦꯝꯈꯤꯕ ꯀꯩꯀꯥ ꯑꯗꯨꯒꯨꯝꯕ ꯃꯌꯥꯝꯅꯤ ꯍꯪ ꯈꯣꯠꯂꯒ ꯇꯧ ꯃꯤꯁ ꯑꯟꯖꯨꯁꯨ ꯍꯧꯖꯤꯛꯀꯤ ꯑꯩꯅ ꯌꯥꯁꯕ ꯅꯨꯄꯤꯗꯨꯗ ꯉꯥꯗꯤ ꯀꯃꯥꯏꯅ ꯌꯥꯝꯃꯦꯟꯕ ꯈꯣꯠꯄ ꯑꯗꯒꯤ ꯑꯉꯥꯡ ꯑꯩꯈꯣꯏ ꯀꯩꯅꯣꯒꯤ ꯑꯩꯈꯣꯏ ꯁꯥꯔꯒꯤ ꯃꯣꯏꯒꯤ ꯃꯅꯥꯛꯇꯒꯤ ꯀꯩꯅꯣ ꯅꯤꯅꯦ ꯑꯗꯨꯁꯨ ꯍꯥꯏꯔꯛꯑꯦꯕ ꯍꯩꯕꯅꯦ ꯃꯥꯗꯨꯣ ꯍꯥꯏꯔꯛꯑꯦꯕ ꯑꯩꯒꯤ ꯁꯦꯝꯕꯗꯣ ꯍꯥꯏ ꯑꯍꯟꯖꯣ ꯈꯔ ꯑꯣꯏꯔꯦ ꯑꯗꯨꯅ ꯍꯥꯏꯗꯤ ꯁꯨꯝ ꯑꯦꯛꯁꯄꯤꯔꯤꯦꯟꯁꯇꯣ ꯁꯨꯝ ꯑꯠꯇꯦ ꯑꯇꯩꯒꯩꯁꯦ ꯍꯩꯇꯦ ꯍꯥꯏꯗꯕ ꯍꯩꯕꯕꯨꯗꯤ ꯃꯉꯣꯟꯗ ꯃꯌꯥꯝ ꯍꯦꯟꯟꯅ ꯂꯩꯔ ꯑꯗꯨꯑꯣꯁꯨ ꯁꯨꯝ ꯍꯥꯏꯗꯤ ꯑꯍꯟꯗꯣ ꯑꯣꯏꯔꯛꯑꯅꯤꯅ ꯃꯥꯅ ꯑꯦꯛꯁꯄꯤꯔꯤꯦꯟꯁꯇꯣ ꯈꯌꯥꯝ ꯀꯩꯅꯣ ꯂꯩꯔꯝꯃꯅꯤꯕ ꯍꯥꯏꯗꯤ ꯁꯨꯝ ꯁꯦꯝꯗꯣꯛ ꯁꯦꯝꯖꯤꯟ ꯇꯧꯔꯕꯅꯤꯅ ꯑꯗꯒꯤ ꯍꯟꯗꯛꯀꯤ ꯑꯩꯒꯤ ꯑꯣꯐꯔ ꯊꯥꯕ ꯃꯇꯥꯡꯗꯁꯨ ꯃꯤ ꯃꯌꯥꯝ ꯂꯥꯛꯑꯦ ꯑꯩꯅ ꯑꯍꯥꯟꯕ ꯑꯩꯒꯤ ꯕ꯭ꯔꯦꯁꯂꯦꯁ ꯐꯥꯕ ꯆꯠꯄ ꯅꯨꯃꯤꯠꯇꯨꯗ ꯑꯩ ꯁꯦꯝꯃꯦ ꯅꯨꯄꯤ ꯑꯃꯁꯨ ꯂꯥꯛꯍꯧꯔꯦ ꯅꯨꯄꯤ ꯑꯅꯤ ꯑꯍꯨꯝ ꯂꯩꯔꯝꯃꯦ ꯑꯗꯒꯤ ꯂꯤꯟꯊꯣꯏꯕ ꯃꯣꯏ ꯆꯦ ꯆꯦꯅ ꯇꯧꯔ ꯄꯤꯔꯛꯏꯅꯦꯕ ꯅꯝꯕꯔꯁꯦ ꯍꯖꯣ ꯁꯦꯝꯃꯦꯕ ꯑꯗꯨꯅ ꯃꯥꯗꯣ ꯈꯪꯗꯦ
ꯂꯤꯗꯣꯏꯁꯦ ꯃꯣꯏꯥ
ꯁ ꯃꯥꯗꯤ ꯂꯤꯟꯊꯣꯏꯗꯤ ꯀ ꯑꯆꯧꯕ ꯅꯠꯇꯦ ꯃꯥ ꯄꯩꯁꯥ ꯃꯥꯡꯉꯕꯅꯦ ꯌꯥꯁꯦꯅꯅ ꯀꯝ ꯀꯥꯅꯅꯕ ꯆꯥꯎꯧꯗꯦ ꯃꯥꯗꯤ ꯃꯆꯤꯟꯗꯨꯅꯅꯦ ꯑꯩꯈꯣꯏꯕꯥꯅꯤ ꯀꯤꯔꯤꯌꯥꯅꯗꯅ ꯌꯥꯗꯦ ꯎꯝ ꯄ
ꯅꯅꯤꯠ ꯀꯗꯅ ꯔꯅꯪ ꯊꯔꯤ ꯣꯏꯖ ꯎꯝ
ꯃꯥꯒꯤꯅꯦ ꯆꯤꯟꯗꯣ ꯆꯥꯎꯇꯨꯝ ꯊꯨꯝꯕ ꯃꯊꯛꯁꯨ ꯃꯈꯥꯁꯨ ꯆꯥꯎꯕꯁꯦ ꯆꯞ ꯃꯥꯟꯅꯔꯦꯗꯅꯥ ꯑꯗꯨꯒ ꯃꯅꯦ ꯆꯥꯎꯔꯒ ꯔꯣꯖꯤꯒꯤꯁꯤꯅꯗꯣ ꯑꯃ ꯇꯣꯡ ꯔꯣꯖꯤꯒꯤꯅ ꯑꯃꯨꯛ ꯇꯦꯜꯂꯤꯗꯅ ꯃꯆꯤꯟ ꯀꯩꯅꯣꯒꯤꯅ ꯅꯤꯡꯈꯣꯒꯤꯅ ꯑꯃꯨꯛ ꯈꯦꯄ ꯁꯥꯡꯕ ꯑꯗꯨꯒ ꯆꯥꯎꯔꯒ ꯇꯨꯝꯕꯅꯤꯅ ꯃꯥꯗꯤ ꯌꯥꯒ ꯀꯔꯤꯝꯇ ꯃꯔꯤ ꯂꯩꯅꯕ ꯅꯠꯇꯦ ꯃꯥꯒꯤ ꯆꯤꯟꯗꯨꯁ
ꯔꯣꯖꯤꯁꯨꯕꯆꯤꯟ ꯆ ꯑꯥꯎ
ꯆꯥꯎ ꯇꯨꯝꯕꯅꯦ ꯃ ꯃꯥꯒ ꯁꯥꯟꯅ ꯃꯥꯏ ꯃꯃꯥꯒꯤ ꯁꯥꯟꯅꯗꯧꯅꯤꯅ ꯁꯤꯅ
ꯍ ꯍ
ꯑꯈꯕꯥꯅꯤ ꯀꯗꯤ ꯌꯥꯔꯅꯅꯦ
ꯌꯥꯁꯤꯗꯅꯦ ꯍꯌꯦꯡ ꯌꯥ ꯆꯤꯟꯖꯔꯀꯥꯟꯗ ꯑꯩꯈꯣꯏꯗꯤ ꯃꯔꯤꯜ ꯇꯀꯥꯟꯅ ꯇ ꯄꯛ ꯆꯛ ꯆꯂꯀꯥꯅꯤ
ꯎꯝ ꯌꯥꯝꯁꯨ ꯌꯥꯝꯁꯨ ꯄꯥꯛꯗꯅ ꯑꯩꯋꯥ ꯀꯤꯌꯥꯗꯦ
ꯑ ꯀꯔ ꯀꯩ ꯏꯗꯔꯦ
ꯑꯣ ꯈꯨꯄꯥꯛꯥꯛ ꯈꯨ ꯄꯥꯡꯅ ꯌꯥꯅꯤ ꯀꯥꯏ ꯇꯝꯕꯤꯗꯅꯤꯅꯦ ꯑꯩꯗꯣ ꯣꯄ ꯃ ꯌꯣꯄꯄꯥꯛ ꯃꯌꯥ ꯍꯥꯏ ꯃꯥꯊꯦ
ꯑ
ꯑꯩ ꯌꯥꯝ ꯃꯥꯡꯗ ꯅꯠꯇꯦ ꯍꯥꯏꯕ ꯄꯥꯛꯏꯗꯨ ꯂꯣꯏ ꯄꯥꯛꯑꯦ ꯍꯥꯏꯕ ꯑꯔꯩꯕ ꯍꯣꯏ ꯌꯥꯁꯦ ꯍꯦꯛꯇ ꯈꯪꯗꯦ
ꯆꯪꯅ ꯄꯥꯏꯖꯦ ꯣꯏ ꯃꯍ ꯃꯍꯦ ꯄꯥꯏ ꯑꯥ ꯕ ꯑꯃ ꯆ ꯗꯔꯤꯌꯥꯁ
ꯃꯥꯅꯦ
ꯌꯥꯁꯤꯁꯨ ꯌꯦꯡꯕꯗꯅꯦ ꯏꯕꯦꯝꯃ ꯅꯨꯃꯤꯗꯥꯡꯗ ꯇꯨꯃꯤꯟꯅꯕꯗꯒ ꯅꯣꯛ ꯀꯂꯛꯗꯤꯕꯦꯝ ꯈꯪꯉꯨ ꯈꯪꯉ ꯌꯥꯔꯦꯅꯧꯔꯤꯦ
ꯑꯁ ꯑ ꯍꯣꯏ ꯕꯥꯔꯒ ꯉ ꯍꯥꯏꯔꯔꯤꯕꯣ ꯑꯩꯣꯏꯁ ꯇꯣꯂꯦ ꯑꯩꯈꯣꯏ ꯃꯥꯒ ꯇꯨꯃꯤꯟꯅ ꯊꯕꯅꯦꯕꯖꯥ ꯑꯗꯨꯗ ꯑꯩꯈꯣꯏ ꯃꯥꯅ ꯀꯩꯅꯣ ꯀꯥꯡ ꯀꯥꯡꯥꯟ ꯍꯨꯝꯗꯣꯛꯄ ꯍꯥꯏꯇꯥꯔꯦ ꯅꯨꯡꯗꯥꯡ ꯍꯧꯒꯠꯂꯒ ꯏꯔꯥꯕꯁꯤꯡꯖꯥꯡꯥꯡ ꯏꯔꯥꯕꯠ ꯃꯆ ꯑ ꯑꯗꯨꯗ ꯃꯥ ꯍꯤꯡ ꯆꯥ ꯃꯥꯜꯂꯤ ꯈꯪ ꯍꯣꯏ ꯇꯔꯥ ꯀꯣꯛꯒꯅꯤ ꯇꯨꯝ ꯂꯩꯔꯝꯃꯦ ꯌꯥꯗ꯭ꯔꯦ ꯀꯥꯊꯔꯕꯒꯥꯏ
ꯑ ꯇꯧꯁꯟꯅꯔꯒ ꯅꯣꯛꯄꯁꯨ ꯄꯦꯟꯗꯕꯅꯦ ꯄꯦꯅ ꯅꯣꯛꯀꯥꯟꯗ ꯌꯥꯗꯁꯤ ꯀꯥꯟꯗꯥꯊꯣꯛꯑꯒ ꯃꯤꯉꯣꯟꯗ ꯑꯣꯟꯖꯥꯂꯒꯅ ꯃꯨ ꯀꯥꯗꯤ ꯌꯥꯝ ꯃꯥꯡꯉꯅ ꯏꯄꯥꯛ ꯏ ꯄ ꯀꯤꯌꯨ ꯀꯤꯖꯩ ꯍꯥꯏꯕ ꯑꯩ ꯑꯩꯗꯤꯦ ꯏꯀꯥꯏꯕ ꯅꯪꯕ ꯑꯃ ꯌꯥꯎꯈ꯭ꯔꯕꯅꯦ ꯑꯩꯈꯣꯏꯁꯤꯗ ꯑꯩꯈꯣꯏ ꯇꯥꯖꯧꯕ ꯑꯃꯒꯤ ꯃꯆꯥ ꯇꯥꯖꯧꯕꯗ ꯃꯥꯔꯕꯣꯜ ꯁꯥꯟꯅꯕ ꯑꯉꯥꯡ ꯃꯌꯥꯝ ꯑꯉꯥꯡ ꯍꯥꯏꯁꯦ ꯀ꯭ꯂꯥꯁ ꯐꯣꯔ ꯐꯥꯏꯚ ꯀꯥ ꯃꯌꯥꯝꯗꯣ ꯑꯩꯒ ꯁꯥꯟꯅꯕ ꯑꯗꯨꯗ ꯑꯉꯥꯡ ꯃꯐꯝꯈꯒ ꯆꯨꯝ ꯈꯔ ꯈꯔ ꯊꯣꯛꯂꯛꯄ ꯆꯍꯤ ꯑꯍꯨꯝ ꯑꯅꯤ ꯃꯈꯥꯏ ꯑꯍꯨꯝꯃꯨꯛ ꯁꯨꯕ ꯑꯉꯥꯡꯗꯣ ꯑꯗꯨ ꯁꯤ ꯁꯨꯝ ꯌꯦꯦꯉ ꯑꯩꯅ ꯑꯩꯁꯤꯅ ꯑꯩꯅ ꯉꯝꯕꯒꯤ ꯑꯩꯁꯦ ꯅꯨꯡ ꯀꯟꯅ ꯅꯣꯛꯄ ꯌꯥꯁꯦ ꯀꯥꯞꯊꯣꯛꯑꯦꯕꯀꯣ ꯑꯗꯨꯅꯦ ꯃꯃꯥ ꯃꯥꯗ ꯃꯥꯅꯦꯦ ꯃꯃꯥ ꯃꯃꯥ ꯑꯅꯤ ꯊꯨꯝ ꯃꯌꯥꯗꯤ ꯀꯩꯅꯣ ꯌꯥꯝ ꯆꯥꯎꯋꯦ ꯀꯤꯖꯩꯌꯦ ꯁꯨꯃꯥꯏ ꯍꯉꯨ ꯊꯋꯥꯖꯩ ꯀꯥꯏ ꯑꯃꯥ ꯐꯨꯔꯖꯥ ꯁꯍꯤ ꯌꯥꯗꯦ ꯌꯥ ꯀꯔ ꯈꯔ ꯊ ꯍꯜꯂꯛꯑꯦ ꯑꯩꯈꯣꯏ ꯃꯥꯁꯦ ꯑꯗꯨꯝ ꯈꯜꯂꯒꯕꯨꯗꯤ ꯂꯩꯕ ꯍꯥꯟꯅꯗꯒꯤ
ꯌꯥꯔꯦ ꯈꯔꯥ ꯇꯥꯕꯗꯣ
ꯑꯣ ꯑꯗ ꯏꯅꯝꯃꯅꯨꯁꯨ ꯍꯥꯏ ꯑꯩꯉꯣꯟꯗ ꯃꯥꯥꯏ ꯗꯨꯀꯥꯟꯁꯨ ꯃꯥꯅ ꯇꯣꯝꯕꯥ ꯅꯪꯗꯣ ꯑꯗꯨꯅ ꯅꯌꯥꯗꯣ ꯁꯦꯝꯗꯣꯛꯑꯣ ꯑꯗꯨꯅ ꯅꯪ ꯅꯌꯥꯡ ꯀꯪꯁꯤꯜꯂꯛꯄꯅꯦ ꯆꯤꯟꯗꯣ ꯂꯣꯏꯅ ꯀꯩꯅꯣ ꯇꯧꯔꯦ ꯆꯤꯟ ꯉꯥꯛꯇ ꯉꯥꯏꯗꯣꯔꯦ ꯍꯥꯏꯔ ꯑꯩꯗꯤ ꯑꯩꯁꯦ ꯑꯃꯅ ꯑꯃꯨꯛ ꯍꯥꯏꯔꯛ ꯑꯃꯅꯃꯨꯛ ꯑꯗꯩ ꯑꯩꯁꯦ ꯁꯤꯗꯤ ꯁꯦꯝꯍꯧꯔꯒꯦ ꯅꯠꯇ꯭ꯔꯗꯤꯅ
ꯃꯤ ꯈꯨꯗꯤꯡꯒꯤ ꯏꯕꯦꯝꯃꯥ ꯅꯌꯥꯗꯨ ꯅꯩꯌꯥꯗꯨꯅ ꯀꯩꯅꯣ ꯅꯌꯥ ꯅꯌꯥ ꯌꯥꯖꯤꯗ ꯍꯥꯏ ꯂꯩ ꯍꯥꯏꯕ
ꯃꯗꯥꯝ ꯔꯟꯖꯅꯅ ꯑꯃꯨꯛ ꯌꯥ ꯄꯔꯦꯡ ꯄꯔꯦꯡ
ꯔꯟꯖꯅꯥ ꯑꯗꯤ
ꯃꯦꯗꯥꯝ ꯔꯟꯖꯅꯥ ꯍꯣꯝ ꯁꯥꯏꯟꯏꯁꯤ ꯃꯦꯗꯥꯝ ꯖꯥ
ꯐꯤꯁꯦꯜꯒꯤꯗꯨꯔꯣ ꯑꯗꯩꯅꯦ ꯅꯪꯒꯤ ꯅꯌꯥꯗ ꯀꯨꯡꯕꯗꯨ ꯀꯨꯡ ꯑꯃ ꯇꯧꯋꯦ ꯍꯥꯏꯕ ꯁꯤꯠꯄ ꯀꯔꯤꯅꯣ
ꯀꯨꯡꯕꯅꯤ
ꯍꯥꯏꯕꯗꯤ ꯒꯦꯞꯁꯦ ꯈꯤꯇꯪ ꯐꯧ ꯂꯩꯇꯦ ꯍꯥꯏꯕ
ꯂꯩ ꯇꯝꯅꯦ ꯆꯞ ꯆꯞ ꯃꯥꯟꯅꯩ ꯑꯗꯨꯕꯨꯗꯤ ꯌꯥ ꯀꯩꯅꯣꯕꯨꯗꯤꯅꯦ ꯂꯟꯗꯕꯅꯦ ꯐꯖꯅ ꯂꯣꯏꯅ ꯃꯥꯒꯤ ꯖꯒꯥ ꯖꯒꯥꯒꯤ ꯁꯦꯞꯇ ꯂꯣꯏ ꯂꯩꯖꯕꯅꯦꯕꯀꯣ ꯑꯗꯨꯒ ꯑꯩꯒꯤ ꯇꯧꯔꯤꯁꯤꯅ ꯆꯧꯕꯩ ꯋꯥꯅꯦꯕ
ꯑꯗꯣ ꯑꯩꯅ ꯑꯩꯅ ꯄꯥꯝꯖꯕ ꯌꯥꯝ ꯑꯃ ꯂꯩꯌꯦ ꯑꯩꯅ ꯄꯥꯝꯖꯕ ꯌꯥꯝ ꯑꯃ ꯂꯩ ꯍꯥꯏꯕꯗꯤ ꯑꯃ ꯌꯥꯝꯃꯥꯡꯁꯦ ꯌꯥꯝ ꯅꯠꯇꯦ ꯈꯤꯇꯪꯈꯛ ꯆꯣꯟꯊꯔꯒ ꯑꯇꯩ ꯑꯇꯩꯈꯩꯁꯤꯅ ꯂꯣꯏꯅ ꯁꯥꯡ ꯃꯥꯟꯅꯕꯗꯣ ꯑꯗꯨ ꯄꯥꯝꯃꯦ ꯌꯥ ꯕꯦꯂꯦꯟꯁ ꯆꯞ ꯃꯥꯟꯅ ꯄꯥꯝꯗꯦꯕ ꯑ ꯌꯥꯃꯥꯡ ꯅꯣꯛꯀꯗꯒ ꯈꯤ ꯈꯤꯇꯪ ꯀꯩꯅꯣ ꯆꯣꯟꯊꯕꯗꯣ ꯄꯥꯝꯃꯦꯕ ꯑꯗꯨ ꯑꯩ ꯌꯥꯁꯦ ꯑꯩꯅ ꯁꯨꯝ ꯌꯦꯡꯕꯗꯦ ꯌꯥ ꯃꯥꯡꯁꯦ ꯈꯇꯪ ꯆꯣꯟꯊꯩꯌꯦꯕ ꯑꯇꯩꯁꯤꯒ ꯌꯦꯡꯅꯕꯗ ꯅꯪꯒꯤ ꯅꯪꯨꯛ ꯁꯥꯡꯕ ꯆꯞ ꯃꯥꯟꯅꯗ꯭ꯔꯥ
ꯍꯣꯏ ꯍꯨꯏꯌꯥꯒꯁꯤ ꯈꯤꯇꯪ ꯆꯣꯟꯗ ꯐꯖꯕꯁꯦ
ꯐꯖꯕꯅꯤ ꯐꯖꯕꯅꯦ ꯑꯗꯨ ꯌꯥꯁꯦ ꯄꯤꯛꯃꯜꯂꯁꯨ ꯐꯖꯗꯦ ꯔꯨꯁꯗꯥꯏ ꯃ ꯑꯗꯨꯣ ꯎꯆꯤ ꯃꯌꯥꯝ ꯃꯥꯜꯂꯦ ꯃꯁꯥꯅ ꯃꯁꯥꯅ ꯏꯆꯥꯎ ꯆꯥꯎꯔꯦ ꯃꯁꯥꯅꯤ ꯏꯆꯥꯎ ꯆꯥꯎꯔ ꯀꯩꯅꯣ ꯌꯥꯕꯅꯤꯅ ꯄꯤꯊꯨ ꯄꯤꯊꯨ ꯄꯤꯛꯇ꯭ꯔꯣ
ꯎꯝ
ꯑꯉꯥꯡ ꯃꯆꯥ ꯌꯥ ꯇꯦꯛꯇ꯭ꯔꯤꯀꯥꯟꯒꯤ ꯌꯥꯝ ꯃꯆꯥ ꯃꯆꯥ ꯍꯧꯗꯧ ꯃꯥꯜꯂꯦ ꯍꯥꯏꯕ ꯃꯥꯥꯟ ꯃꯌꯥꯗꯣ
ꯍꯣꯏꯣꯏ ꯍꯣꯏ ꯕꯕꯥꯁ ꯇꯧꯕꯅꯦ
ꯃꯣꯏ ꯔꯥꯕꯤꯤꯛ꯭ꯔꯥ ꯑꯗꯣ ꯎꯝ ꯎꯔ ꯎꯔꯦ ꯇꯧꯋ ꯇꯧꯋ ꯇꯧꯋ ꯃꯁꯥ ꯏꯇ ꯐꯥꯎꯔꯒꯗꯤ ꯆꯤ ꯑꯗꯨꯃꯅ ꯌꯥꯗ꯭ꯔ
ꯍꯣꯏ ꯂꯦ ꯁꯁꯤ ꯂꯩꯒꯤꯕꯤꯅꯦꯕ ꯌꯥꯔꯦ ꯑꯁ ꯌꯥꯔꯦ ꯊꯤꯐꯝꯅꯤꯀꯣ
ꯃꯥꯅꯦꯅꯤꯃꯤ ꯀꯤꯌꯥꯁꯦ ꯃꯔꯨꯁꯨ ꯈ꯭ꯋꯥꯏꯗꯒꯤꯩ ꯑꯣꯏꯕ ꯄꯨꯖꯤ ꯁꯤꯒ ꯍꯤꯡꯒꯦ ꯁꯤꯒꯦꯗꯤ ꯌꯥꯟ ꯃ ꯃꯈꯥ ꯄꯣꯂꯦ ꯍꯧ ꯌꯥ ꯑꯝꯇꯥ ꯌꯥꯎꯗ ꯆꯥꯕꯗꯤ ꯎꯃꯔ
ꯍꯣꯏ ꯑꯗꯩ ꯐꯖꯅ ꯁꯥꯏꯗ꯭ꯔꯗꯤ ꯑꯩꯈꯣꯏ ꯃꯅꯨꯡꯗ ꯎꯝ ꯅꯪ ꯃꯅꯤꯡꯗ ꯂꯩꯔꯣ
ꯎꯝ
ꯇꯌꯦ ꯇꯥꯌꯦ ꯇꯌꯦ
ꯑꯗꯨꯅꯅꯦ ꯑꯩꯅ ꯁꯋꯥꯗ꯭ꯔꯁꯨ ꯀꯩꯅꯣ ꯇꯧꯗꯅ ꯅꯈꯔꯗꯣ
ꯍꯣꯏ ꯑꯗꯨ ꯗꯥꯏꯖꯦꯛꯁꯟ ꯇꯧꯕꯗ ꯍꯣꯏ ꯍꯣꯏ ꯍꯣꯏ ꯍꯣꯏ ꯌꯥꯏꯑꯦ ꯀꯥꯊꯣꯛꯑꯁꯤ ꯊꯝꯃꯦ ꯊꯝꯃ
ꯎꯝ
ꯊꯝꯀꯣ